ꯑꯥ ꯇꯥꯕ꯭ꯔꯣ꯫
ꯇꯥꯏꯌꯦ꯫
ꯂꯥꯛꯏꯕꯣ
ꯀꯗꯥꯏꯗꯒꯤꯅꯣꯗ꯫ ꯁꯤꯗ ꯌꯦꯟ ꯑꯃꯥ ꯂꯩꯔꯒ ꯃꯍꯤ ꯊꯛꯀꯦ꯫
ꯃꯍꯤ ꯊꯛꯀꯦ꯫
ꯎꯝ
ꯁꯦꯁ ꯌꯥꯝ ꯅꯩꯀꯣ ꯃꯤꯗꯤ꯫
ꯍꯨꯝ ꯍꯨꯝ ꯍꯨꯝ ꯍꯨꯝ ꯍꯨꯝ ꯅꯨꯡꯉꯥꯏꯇ꯭ꯔꯣ ꯃꯤꯉꯣꯟꯗꯒꯤ ꯄꯩꯁꯥ ꯄꯨꯔꯒ ꯉꯍꯥꯟ ꯅꯩꯈꯥꯏꯔꯤꯕꯅꯤ ꯍꯨꯖꯤꯛ
ꯀꯩꯗꯧꯔꯒ ꯂꯩꯔꯤꯅꯣ ꯍꯧꯖꯤꯛꯇꯤ꯫
ꯎꯝ ꯆꯥꯛ ꯃꯇꯝ ꯇꯥꯔꯛꯑꯅꯤ ꯉꯥꯏꯍꯥꯛ ꯂꯩꯔꯗꯤ꯫ ꯑꯗꯣ ꯉꯁꯤꯗꯤ ꯆꯥꯛꯇꯣ ꯈꯔ ꯊꯦꯡꯅ ꯇꯥꯔꯅꯤ꯫ ꯀꯩ ꯍꯥꯏꯌꯦ ꯑꯗꯨꯒꯤ ꯉꯥꯏꯔꯤꯅꯦ꯫
ꯎꯝ꯫ ꯉꯁꯤꯗꯤ ꯀꯩ ꯏꯟꯖꯥꯡ ꯄꯤꯒꯅꯤ꯫
ꯑꯩ ꯎꯝ ꯈꯪꯗꯤꯌꯦ ꯉꯁꯤꯗꯣ꯫ ꯑꯩꯗꯤ ꯁꯦꯟꯗꯟ ꯑꯍꯟꯕ ꯑꯅꯧꯕ ꯂꯩꯔꯦꯉꯣ꯫ ꯃꯁꯛ ꯐꯖꯕ ꯑꯃꯥ ꯂꯩꯔꯦ꯫
ꯄꯩꯁꯥ ꯌꯥꯝ ꯄꯥꯏꯀꯣ ꯑꯩꯁꯨꯀꯣ ꯉꯁꯤ ꯕꯖꯥꯔ ꯆꯠꯂꯦꯕꯀꯣ ꯀꯣꯏꯕꯁꯨ ꯆꯠꯂꯦꯕꯀꯣ
ꯎꯝ
ꯇꯥꯕ꯭ꯔꯣ꯫
ꯇꯥꯏꯌꯦ ꯇꯥꯏꯌꯦ꯫
ꯑꯗꯨꯒꯀꯣ ꯎꯝ꯫ ꯑꯁ ꯎꯪ ꯄꯣꯠꯇꯣ ꯄꯣꯠ ꯑꯩꯅ ꯄꯣꯠ ꯂꯩꯕꯗꯣ꯫
ꯎꯝ꯫
ꯑꯩꯗꯣ ꯄꯩꯁꯥ ꯇꯥꯔꯝꯗꯧꯒ ꯃꯥꯜꯂꯦꯕꯀꯣ ꯑꯩꯗꯣ ꯂꯨꯄꯥ ꯆꯧꯉꯥꯡ ꯆꯄꯤꯗꯣ ꯑꯅꯤ ꯌꯥꯎꯈꯤꯕꯅꯦ ꯈꯟꯕꯅꯦꯕꯀꯣ ꯑꯩꯗꯣ꯫
ꯎꯝ꯫
ꯑꯗꯨꯒ ꯑꯩꯅ ꯄꯣꯠ ꯄꯥꯊꯣꯛꯄꯗꯗꯤ꯫ ꯂꯤꯁꯤꯡ ꯑꯃꯥꯒ ꯆꯥꯝꯃꯉꯥ ꯍꯦꯜꯂꯝꯃꯦ ꯑꯩꯒꯤ ꯄꯣꯠꯇꯣ ꯉꯁꯤ ꯑꯩꯅ ꯂꯩꯕꯗꯣ꯫
ꯀꯥꯏꯗꯦ ꯀꯩꯁꯨ ꯀꯩꯁꯨ ꯀꯥꯏꯗꯦ ꯀꯩꯅꯣ ꯂꯩꯊꯣꯛꯑꯣ꯫ ꯅꯣꯡ ꯐꯥꯗꯣꯛꯄꯨ ꯂꯩꯊꯣꯛꯑꯣ ꯀꯔꯤ ꯀꯔꯤ ꯄꯣꯠ ꯂꯩꯔꯤꯅꯣ꯫
ꯑꯩ ꯀꯩꯅꯣ ꯆꯠꯅꯕ ꯑ
ꯂꯥꯏꯔꯤꯛ ꯇꯝꯕ ꯆꯠꯅꯕ ꯑꯥ
ꯐꯨꯔꯤꯠ ꯑꯃꯥ ꯂꯩꯕꯅꯦꯕ ꯐꯨꯔꯤꯠ ꯑꯃꯥ ꯂꯩꯌꯦ ꯑꯗꯨꯒ ꯑ ꯅꯣꯠꯕꯨꯛ ꯃꯔꯤ ꯂꯩꯌꯦ ꯑꯩꯈꯣꯏ ꯄ꯭ꯔꯦꯛꯇꯤꯀꯦꯜ ꯅꯣꯠꯕꯨꯛꯇꯣ ꯑꯗꯨꯒꯨꯝꯕꯁꯨ ꯂꯩꯔꯦ ꯑꯗꯨꯒ ꯎꯝ ꯀꯩꯀꯩꯩꯅꯣ ꯏꯅꯥꯎꯅꯨꯄꯤꯒꯤ ꯐꯨꯔꯤꯏꯠ ꯑꯃꯥ ꯏꯌꯥꯝꯕꯒꯤ ꯃꯆꯥꯒꯤꯀꯣ ꯐꯨꯔꯤꯠ ꯑꯃꯥꯒ ꯈꯣꯡꯒ꯭ꯔꯥꯎ ꯑꯃꯥꯒ ꯂꯩꯌꯦ꯫
ꯎꯝ ꯌꯥꯝ ꯌꯥꯝ ꯂꯩꯅꯦꯍꯦ꯫
ꯑꯗꯨ ꯈꯇꯪ ꯂꯩꯕꯗ ꯄꯩꯁꯥ ꯂꯣꯏ ꯆꯠꯈ꯭ꯔꯦ ꯑꯁ ꯑꯉꯥꯡꯒꯤꯅꯦꯕ ꯑꯩꯅ ꯂꯩꯕꯗꯣ꯫
ꯎꯝ ꯃꯣꯜ ꯑꯆꯧ ꯑꯆꯧꯕꯗ ꯆꯪꯉ ꯂꯩꯌꯣꯌꯥꯗ꯭ꯔꯣ
ꯄꯩꯁꯥ ꯂꯩꯇꯦ ꯑꯗꯨꯒꯨꯝꯕ ꯆꯪꯅꯕꯀꯣ꯫
ꯍꯥꯏꯗꯤ ꯃꯣꯜ ꯑꯆꯧꯕꯗꯤ ꯍꯣꯡꯕꯅꯦ꯫ ꯕꯤꯁꯥꯜꯒꯨꯝꯕ ꯍꯥꯡꯉꯦ ꯗꯥꯏ
ꯑꯗꯨꯒꯨꯝꯕ ꯆꯠꯇꯦꯗ ꯑꯩꯗꯣ ꯉꯁꯤꯀꯣ ꯐ꯭ꯔꯣꯛ ꯑꯃꯥ ꯐꯖꯕ ꯂꯩꯌꯦꯕꯀꯣ
ꯎꯝ
ꯑꯗꯣ ꯂꯨꯄꯥ ꯆꯧꯉꯥꯒ ꯌꯥꯡꯈꯩ ꯄꯤꯌꯣ ꯍꯥꯏꯌꯦ
ꯌꯥꯝ ꯍꯣꯡꯉꯤꯅ
ꯁꯤꯀꯦꯍꯦꯟꯅꯤꯅꯦ
ꯑꯣ ꯍꯣꯏ
ꯄꯥꯝꯗꯤ ꯄꯥꯝꯃꯦꯕ ꯃꯆꯨꯗꯨꯒꯀꯣ ꯏꯪ ꯏꯪ ꯂꯥꯎꯔꯒ ꯌꯥꯝꯅꯗꯤ ꯄꯥꯝꯈ꯭ꯔꯦꯕ ꯑꯩꯗꯣ ꯑꯗꯨꯒ ꯌꯦꯡꯕꯗ ꯄꯩꯁꯥꯗꯣ ꯂꯨꯄꯥ ꯌꯥꯡꯈꯩ ꯆꯠꯄꯤ ꯑꯅꯤꯈꯇꯪ ꯂꯩꯔꯝꯕ ꯋꯥꯅꯦ
ꯀꯩꯅꯣ ꯇꯧꯕ꯭ꯔꯥ ꯎꯝ ꯀꯩ ꯃꯆꯨ ꯑꯣꯏꯒꯦ
ꯑꯨ ꯕ꯭ꯂꯨ ꯍꯥꯏꯔꯁꯨꯀꯣ ꯄꯨꯔꯥ ꯌꯥꯛꯄ ꯅꯠꯇꯦꯕꯀꯣ
ꯑꯝ
ꯐꯖꯩꯌꯦꯕ ꯃꯥꯒꯤ ꯃꯆꯨꯗꯣ ꯏꯪ ꯌꯥꯝ ꯏꯪ ꯏꯪ ꯂꯥꯎꯔꯒꯀꯣ
ꯎꯝ ꯑꯩꯗꯨꯗꯤ ꯐꯖꯔꯝꯗꯧ ꯃꯥꯥꯟꯂꯦ ꯅꯪ ꯑꯗꯨꯝ ꯁꯥꯡꯕ꯭ꯔꯣ ꯑꯁꯥꯡꯕ꯭ꯔꯣ
ꯍꯣꯏ ꯈꯨꯔꯨ ꯍꯦꯜꯂꯦ
ꯎꯝ ꯑꯗꯨꯗꯤ ꯐꯖꯔꯝꯗꯧ ꯃꯥꯜꯂꯦ
ꯐꯖꯕꯅꯦꯕ ꯑꯁ ꯑꯩꯗꯣ ꯄꯥꯝꯗꯤ ꯄꯥꯝꯃꯦꯕ ꯑꯩꯗꯣ
ꯎ
ꯎꯄꯥꯏ ꯂꯩꯇ꯭ꯔꯦ ꯂꯩꯔꯛꯇ꯭ꯔꯦ
ꯂꯩꯔꯒ ꯀꯥꯏ ꯁꯦꯠꯂꯨꯗꯣꯢꯔꯤꯕꯥ ꯅꯪꯗꯤ
ꯀꯩꯅꯣ ꯑꯗꯨꯝ ꯁꯦꯠꯅꯤꯉꯥꯏꯕꯨ ꯃꯌꯥꯝ ꯂꯩ ꯀꯩꯅꯣ
ꯐꯨꯔꯤꯠꯇꯤ ꯀꯩꯃꯆꯨ ꯂꯩꯔꯤꯅꯣ
ꯍꯥꯥ
ꯐꯨꯔꯤꯠꯇꯤ ꯀꯩ ꯃꯆꯨꯨ ꯂꯩꯔꯤꯅꯣ
ꯑꯝ ꯀꯃꯥꯏ ꯍꯥꯏꯗꯣꯏꯅꯣ ꯕ꯭ꯔꯥꯎꯟ ꯍꯥꯏꯗꯣꯏꯔꯣ ꯈꯪꯗꯦ ꯃꯆꯨꯗꯣ
ꯅꯣꯏꯔꯤꯗꯨꯒ ꯆꯟꯕꯨ ꯆꯟꯒꯗ꯭ꯔꯣ ꯊꯥ ꯑꯃꯅꯤ ꯂꯩꯔꯒ ꯑꯃꯨꯛ ꯅꯁꯥꯗꯨ ꯆꯥꯎꯈꯠꯂꯛꯇꯅ
ꯑ ꯑꯗꯨꯒꯤ ꯈꯜꯂꯒ ꯑꯩꯗꯣ ꯈꯔ ꯎꯝ ꯄꯥꯔꯁꯨ ꯍꯥꯞꯄ ꯌꯥꯅꯕ ꯅꯣꯏꯔꯁꯨ ꯍꯥꯞꯄ ꯌꯥꯅꯕ ꯑꯗꯨꯒꯤ ꯈꯜꯂꯒ ꯂꯩꯔꯦ
ꯔꯥꯕꯔꯒꯤ ꯇꯥꯏꯞꯇ ꯆꯤꯡꯊꯣꯛ ꯆꯤꯡꯁꯤꯟ ꯌꯥꯕꯗꯣ
ꯎꯝ ꯑꯗꯨꯒꯨꯝꯕꯗꯤ ꯑꯩꯗꯤ ꯅꯞꯁꯟꯕꯗꯣ ꯍꯥꯞꯄꯗꯤ ꯑꯩꯗꯤ ꯅꯣꯏꯕꯅꯤꯅꯀꯣ ꯑꯩ ꯍꯩꯅꯗꯦꯕ ꯅꯣꯏꯔꯒ ꯅꯞꯁꯤꯟꯕꯤ ꯍꯥꯞꯕꯗꯣ
ꯑꯥ
ꯑꯗꯨꯅ ꯈꯔ ꯀꯣꯝꯃꯦ ꯑꯗꯨꯝ ꯎꯝ ꯅꯣꯏꯔꯁꯨ ꯍꯥꯞꯄ ꯌꯥꯅꯤ ꯅꯣꯏꯗꯁꯨ ꯍꯥꯞꯄ ꯌꯥꯒꯅꯤꯗ ꯅꯪꯁꯨ ꯍꯥꯞꯄ ꯌꯥꯒꯅꯤ
ꯍꯍꯍ ꯆꯥꯠꯂꯍꯦ ꯑꯩ
ꯆꯠꯂꯨꯍ ꯑꯩꯗꯤ ꯁꯤꯇ ꯀꯃ ꯂ ꯆꯣ ꯑꯗꯨꯝ ꯌꯥꯝ ꯆꯥꯎꯕꯁꯨ ꯅꯠꯇꯦ ꯌꯥꯝ ꯄꯤꯛꯄꯁꯨ ꯅꯠꯇꯦꯕ
ꯉꯁꯤ ꯅꯣꯏ ꯅꯆꯤꯟ ꯅꯅꯥꯎ ꯄꯨꯜꯂꯞ ꯍꯥꯔ ꯀꯣꯏꯈꯥꯏꯕ ꯆꯠꯂꯦꯅꯦ ꯑꯩꯗꯤ ꯂꯩꯁꯥꯕꯤ ꯀꯅꯥ ꯀꯔꯥꯅꯣ ꯌꯦꯡꯉꯨꯔꯦ ꯎꯗ ꯀꯨꯏ ꯀꯨꯏꯔꯦ ꯎꯗꯕꯥ
ꯎꯝ ꯢꯅꯥꯎꯄꯥꯗꯣ ꯑꯃꯨꯛ ꯆꯪꯈ꯭ꯔꯅꯤ ꯑꯗꯨꯒꯤ ꯉꯁꯤꯗꯣ ꯁꯥꯏꯀꯜ ꯊꯧꯕ ꯆꯠꯄꯅꯦꯕ
ꯑꯣ ꯑꯗꯨꯒꯤ ꯄꯨꯕꯤꯔꯤꯔꯣ ꯅꯣꯏ ꯃꯌꯥꯝꯅ
ꯍꯣꯏ ꯑꯗꯣ ꯏꯃꯥꯇꯣꯟ ꯃꯆꯥꯅꯦ ꯑꯗꯨ ꯃꯣꯏꯁꯨ ꯌꯥꯎꯋꯦꯗ
ꯎꯝ
ꯃꯣꯏꯁꯨ ꯆꯠꯅꯤꯡꯉꯦ ꯆꯠꯅꯤꯡꯉꯦ ꯍꯥꯏꯌꯦ
ꯎꯝ
ꯑꯩꯅ ꯉꯁꯤ ꯀꯣꯏꯕ ꯆꯠꯄꯗꯣ ꯑꯗꯨ ꯃꯐꯝꯗꯣ ꯃꯉꯥꯔꯛ ꯁꯨꯔꯝꯃꯅ ꯅꯤ ꯑꯩꯅ ꯆꯪꯕꯗꯣ
ꯌꯥꯝ ꯂꯩꯖꯗꯔꯕꯅꯦꯕ ꯑꯗꯨ ꯅꯠꯇ꯭ꯔ
ꯆꯥꯅꯤꯡꯗ꯭ꯔꯦꯗ ꯑꯗꯨ ꯑꯗꯨ ꯑꯣꯏꯔꯁꯨ ꯁꯥꯏꯀꯜ ꯊꯧꯕꯗꯤ ꯌꯥꯝ ꯅꯨꯡꯉꯥꯏꯌꯦꯕꯀꯣ ꯍꯥꯥ
ꯎꯝ ꯅꯛꯄꯅꯤꯅ ꯅꯨꯡꯉꯥꯏꯌꯦꯕ ꯑꯗꯨꯅꯖꯨ
ꯅꯛꯄꯅꯤꯅ ꯅꯨꯡꯉꯥꯏꯌꯦꯕ ꯑꯗꯨꯟꯖꯨ ꯍꯣꯏ
ꯐꯖ ꯐꯖꯕ ꯍꯟꯗꯛ
ꯐꯖ ꯐꯖꯕ ꯍꯟꯗꯛ ꯑꯅꯧꯑꯅꯧꯕ ꯊꯥꯔꯝꯗꯣ ꯊ‌ꯥꯗ‌ꯦ ꯑꯗꯨꯝ ꯃꯍꯥꯎꯁꯥꯅ‌ꯦ ꯆꯞ ꯃꯥꯟꯅꯩ
ꯍꯥ ꯅꯣꯏ ꯅꯆꯤꯟ ꯅꯅꯥꯎ ꯃꯌꯥꯝꯗꯒꯤ ꯅꯪꯅ ꯈ꯭ꯋꯥꯏꯗꯒꯤ ꯒ꯭ꯌꯥꯟ ꯇꯥꯕꯗꯨ ꯑꯣꯏꯔꯦ ꯅꯍ ꯑꯩꯅ ꯌꯦꯡꯕꯗ
ꯎ ꯑꯩ ꯑꯩꯕꯨ ꯑꯩꯒꯤ ꯗ꯭ꯔꯦꯁꯇꯣ
ꯎꯝ
ꯑꯗꯣ ꯃꯣꯏꯅ ꯀꯩ ꯍꯥꯏ ꯈꯪꯕ꯭ꯔꯥ ꯎꯝ ꯋꯥꯀꯤꯡ ꯆꯠꯀꯗꯕ ꯃꯤ ꯃꯥꯜꯂ‌ꯦ ꯍꯥꯏ ꯅꯪꯁ‌ꯦ ꯄꯨꯔꯥ
ꯑꯍꯟ ꯃꯥꯜꯂ‌ꯦ ꯍꯥꯕ
ꯑꯩꯅ ꯍꯥꯏꯕꯗꯣ ꯇꯥꯏ ꯑꯣꯏꯕꯅꯦ
ꯎꯝ ꯑꯗꯨꯅꯦ
ꯑꯗꯣ ꯑꯩ ꯇꯥꯏ ꯑꯣꯏꯔꯁꯨꯀ‌ꯣ ꯎꯝ ꯀꯩꯅꯣ ꯑꯁ ꯈꯪꯗꯦ ꯀꯃꯥꯏ ꯍꯥꯏꯗꯣꯏꯅꯣ ꯑꯗꯨꯝ ꯏꯀꯣꯝ ꯀꯣꯝꯕ ꯀꯩ ꯏꯁꯥꯗ ꯎꯝ ꯅꯨꯡꯉꯥꯏꯇꯕꯗꯣ ꯍꯥꯞꯄꯗꯣ ꯅꯨꯡꯉꯥꯏꯇꯕꯗꯣ
ꯎꯝ
ꯑꯗꯨꯒꯨꯝꯕꯗꯤ ꯍꯥꯞꯇꯦꯕ ꯑꯗꯨꯗꯤ ꯍꯥꯞꯄ ꯅꯨꯡꯉꯥꯏꯌꯦꯕꯀꯣ
ꯎꯝ ꯀꯩ ꯏꯟꯖꯥꯡ ꯆꯥꯗꯧꯔꯤꯒꯦ ꯏꯟꯖꯥꯡ ꯍꯥꯎꯗꯧ ꯃꯥꯜꯂꯤꯗ
ꯎꯝ ꯉꯁꯤꯁꯦ ꯈꯥꯃꯦꯟꯅ‌ꯦ ꯑꯂꯨꯅꯦ ꯎꯝ ꯉꯥ ꯀꯧꯇꯥꯅꯦ ꯂꯣꯏ ꯌꯥꯟꯁꯤꯟꯅꯔꯦ
ꯑꯣ ꯅꯪ
ꯆꯠ ꯀ‌ꯣꯆꯤꯡ ꯆꯠꯄꯗꯤ ꯀꯔꯝꯀꯥꯟꯗ ꯍꯧ ꯑꯩ ꯉꯁꯤ ꯆꯠꯂꯦ
ꯉꯁꯤ ꯇꯩ ꯍꯧꯔꯕꯣ
ꯑꯁ ꯏꯃꯥꯟꯅꯕꯤꯁꯤꯡꯗꯣ ꯑꯩꯈꯣꯏ ꯇꯧꯃꯤꯟꯅꯕꯗꯣ ꯃꯣꯏꯗꯤ
ꯑꯥꯎ
ꯀꯨꯏꯈ꯭ꯔꯦꯕ ꯍꯧꯕꯗꯣ ꯅꯍꯥꯟ ꯃ ꯍꯧꯈ꯭ꯔꯕꯅꯦꯕ ꯑꯩꯅ ꯆꯠꯇꯕ ꯋꯥꯅꯦꯕ
ꯎꯝ ꯎꯝ ꯑꯣ ꯅꯪꯁꯨ ꯑꯌꯨꯛꯇ ꯇꯥꯕ꯭ꯔꯣ ꯅꯨꯡꯊꯤꯟꯗ ꯇꯥꯕ꯭ꯔꯣ
ꯑꯌꯨꯛꯇꯅꯦ
ꯎꯝ ꯑꯌꯨꯛꯇꯅ ꯐꯥꯏꯗ ꯉꯟꯇꯥ ꯉꯟꯇꯥ ꯍꯧꯒꯠꯂꯒ ꯆꯠꯇ ꯌꯥꯗꯦ ꯍꯥꯏꯕ ꯋꯥꯈꯜꯗ ꯇꯨꯝꯕ ꯂꯩꯕꯁꯨ ꯌꯥꯗꯕꯅꯤꯅ ꯅꯨꯡꯊꯤꯜꯒꯨꯝꯕ ꯑꯣꯏꯔꯗꯤ ꯍꯥ ꯑꯗꯨꯝ ꯇꯨꯝ ꯑꯌꯨꯛꯇ ꯊꯦꯡ ꯊꯦꯡꯅ ꯍꯧꯒꯠꯄ ꯌꯥꯏꯕ
ꯍꯣꯏ ꯑꯌꯨꯛꯇ ꯍꯜꯂꯛꯑꯁꯨ ꯇꯨꯝꯅꯤꯡꯉꯦꯗ ꯑꯗꯨꯝ ꯑꯩꯁꯦ ꯍꯟꯗꯛ ꯇꯨꯝꯃꯨ ꯌꯥꯗꯕꯀꯣ ꯀꯔꯤ ꯂꯥꯏꯅꯥ ꯅꯥ ꯕꯥꯖꯥꯔ ꯈꯪꯗ‌ꯦꯅꯦ
ꯑꯁ ꯆꯥꯕꯗꯤ ꯃꯌꯥꯝ ꯃꯌꯥꯝ ꯆꯥꯏ ꯇꯨꯝꯕ ꯌꯥꯗ‌ꯔꯤꯁꯤꯅ ꯀꯃꯥꯏꯅ ꯇꯧꯔꯤꯅꯣ
ꯑꯩ ꯀꯩꯅꯣ ꯈꯔ ꯈꯔ ꯌꯨꯝ ꯆꯠꯂꯨꯕꯗꯒꯤꯀꯣ
ꯎꯝ
ꯈꯔ ꯐꯔꯦ ꯍꯥꯏꯗꯤ ꯏꯁꯥꯗꯣ ꯆꯠꯊꯣꯛ ꯆꯠꯁꯤꯟ ꯇꯧꯔꯨꯕꯒꯤꯀꯣ ꯏꯁꯥꯗꯣ ꯈꯔ ꯌꯥꯡꯕ ꯃꯥꯜꯂꯦꯕ ꯑꯩꯗꯣ
ꯎꯝ ꯑꯗꯨꯃꯥꯏꯅ ꯆꯠꯊꯣꯛ ꯆꯠꯁꯤꯟ ꯈꯔ ꯈꯔ ꯇꯧꯊꯣꯛꯑꯣ ꯅꯪ ꯅꯁꯥꯗꯨ ꯌꯥꯗ꯭ꯔꯦ ꯐꯔꯤꯅꯦ ꯑꯗꯨꯃꯥꯏꯅ ꯅꯣꯏꯕ ꯐꯪꯖꯗꯕ ꯑꯩꯈꯣꯏꯗꯤ ꯀꯜꯂꯛꯏ ꯌꯥꯝꯅ ꯅꯣꯏꯒꯤ ꯑꯗꯨꯃꯥꯏꯅ ꯍꯛꯆꯥꯡ ꯁꯥꯖꯦꯜ ꯌꯥꯝ ꯐꯅ ꯂꯩꯕꯗꯣ
ꯑꯁ ꯅꯣꯏꯕꯗꯤ ꯋꯥꯕꯅꯦꯍꯦ
ꯑꯩ ꯑꯃꯨꯛꯇꯥ ꯐꯪꯖꯗ꯭ꯔꯤꯕꯅꯤꯅ ꯑꯩꯗꯤ ꯈꯪꯗꯦꯕ
ꯎꯝ ꯑꯗꯨ ꯑꯩꯈꯣꯏꯗꯤ ꯅꯣꯏꯕꯁꯨ ꯉꯝꯃꯦ ꯄꯥꯕꯁꯨ ꯉꯝꯃꯦꯗ
ꯍꯣꯏ ꯑꯗꯨꯕꯨꯗꯤ ꯅꯪꯒꯤ ꯈꯨꯠꯁꯦꯝꯒꯤ ꯍꯩꯊꯣꯏ ꯁꯤꯡꯊꯣꯏꯕ ꯂꯥꯏꯅ ꯄꯤꯔꯛꯂꯕ ꯑꯗꯨꯒꯨꯝꯂꯕꯅꯤꯗꯥꯅ
ꯍꯣꯏ ꯑꯗꯨ ꯍꯥꯏꯁꯤꯔꯥ ꯈꯪꯗꯦꯅꯦ
ꯑꯩ ꯊꯣꯛꯂꯛꯄꯗ ꯑꯃꯨꯛ ꯅꯌꯥꯡ ꯀꯪ ꯂꯩꯔꯝꯃꯣ
ꯍꯣꯏ ꯎꯝ ꯍꯟꯗꯛ ꯅꯪ ꯊꯣꯛꯂꯛꯄꯗ ꯅꯠꯇꯦ ꯍꯟꯗꯛꯅ ꯑꯗꯨꯝ ꯇꯥ ꯃꯌꯦꯡ ꯇꯥꯗꯧ ꯃꯥꯜꯂꯦ ꯑꯩꯗꯣ
ꯐꯖꯩꯌꯦ ꯑꯗꯨꯃꯥꯏꯅ ꯅꯣꯏꯔꯒ ꯕꯨꯞ ꯕꯨꯞ ꯂꯥꯎꯕꯗꯣ
ꯑꯗꯣ ꯐꯤꯔꯣꯜ ꯁꯦꯠꯕꯗꯗꯤ ꯅꯨꯡꯉꯥꯏꯇꯦ
ꯍꯣꯏ ꯐꯤ ꯔꯣꯜ ꯁꯦꯠꯄꯗꯥꯗꯤ ꯈꯔ ꯅꯨꯉꯥꯏꯔꯣꯏ ꯌꯦꯡꯕꯗꯗꯤ ꯄꯤꯛ ꯊꯜꯂꯒ ꯄ ꯌꯥꯝ ꯐꯖꯩꯌꯦꯕ
ꯑꯩꯒꯤ ꯋꯥꯆꯦꯞꯁꯨ ꯌꯥꯗ꯭ꯔꯕ ꯀꯩꯅꯣꯝ ꯇꯧꯋꯤꯅꯦ
ꯋꯥꯆꯦꯞꯇꯨꯔꯣ
ꯎꯝ
ꯍꯥꯏ ꯅꯪꯗꯤ ꯋꯥꯆꯦꯞ ꯌꯥꯗꯕꯅꯤ ꯑꯩꯅ ꯐꯣꯟ ꯌꯥꯗꯕꯅꯤ ꯅꯪꯒꯤꯒ ꯌꯥꯝ ꯈꯦꯠꯅꯩ
ꯑꯩꯅꯦ ꯎꯝ ꯚꯣꯏꯁ ꯃꯦꯁꯦꯁ ꯊꯔꯗꯤꯅꯦ ꯑꯗꯨꯝ ꯇꯥꯗꯦ ꯇꯥꯗꯦ ꯌꯥꯗꯦꯕ ꯏꯊꯟꯗ ꯑꯃꯨꯛ ꯊꯥꯔꯤꯅꯦ ꯏꯊꯟꯗ ꯑꯃꯨꯛ ꯋꯥ ꯄꯉꯥ ꯉꯥꯡ ꯏꯊꯟꯗꯥ ꯊꯥ ꯁꯥꯟꯅꯩꯅꯦ ꯑꯩꯖꯦ ꯌꯥꯕ꯭ꯔꯥ ꯌꯥꯗꯕ꯭ꯔꯅ
ꯁ꯭ꯋꯥꯏꯗ ꯅꯍꯥꯟ ꯑꯩꯅ ꯇꯨꯝꯃꯤꯀꯥꯟꯗꯀꯣ ꯐꯛꯂꯥꯡꯗꯒꯤ ꯀꯩꯅꯣ ꯀꯦꯜꯂꯛꯇꯥꯅ ꯆꯨꯝ
ꯑꯁ ꯍꯥꯎꯒꯠꯂꯒ ꯑꯩ ꯀꯩꯅꯣꯅꯦ ꯑꯃꯨꯛ ꯇꯥꯔꯛꯈꯤꯗꯅ ꯁꯤꯠ ꯁꯦꯡꯉꯤꯅꯦ ꯂꯣꯏꯅ ꯅꯨꯡꯗꯥꯡꯗꯨꯗ
ꯍꯩꯅꯗꯕꯖꯤꯗꯤ ꯑꯗꯨꯖꯨ ꯀꯣ ꯃꯆꯤꯟ ꯃꯥꯒꯤ ꯅꯨꯄꯤꯒꯥ ꯃꯥꯒꯤ ꯅꯨꯄꯥꯒꯥ ꯑꯣꯏꯕ ꯃꯥꯂꯦ
ꯀꯩ ꯍꯥꯏꯕꯅꯣ
ꯑꯗꯨꯁꯨꯅꯦ ꯑꯅꯤ ꯑꯅꯤꯅꯦ ꯍꯥꯏꯕ ꯅꯨꯄꯥꯒꯥ ꯅꯨꯄꯤꯒꯥ ꯑꯣꯏ ꯃꯥꯜꯂꯦ ꯍꯥꯏꯕ
ꯑꯣ
ꯅꯪꯗꯤ ꯄꯨꯡ ꯀꯌꯥꯗ ꯆꯥꯗꯧꯔꯤꯒꯦ
ꯉꯥꯏꯍꯥꯛ ꯂꯩꯔꯛꯒ ꯆꯥꯔꯅꯤ ꯑꯩꯁꯨ
ꯑꯣ ꯀꯣꯏꯕ ꯌꯥꯕ ꯀꯣꯏꯔꯨꯔꯕ ꯋꯥꯗ꯭ꯔꯤꯕ꯭ꯔꯣ
ꯋꯥꯏꯑꯦꯕꯀꯣ ꯑꯗꯨ ꯋꯥꯗꯤ ꯋꯥꯏꯑꯦꯕꯀꯣ ꯑꯩꯗꯣ ꯇꯨꯝꯒꯦ ꯇꯧꯔꯒ ꯇꯨꯝꯕꯗꯣ ꯁꯨꯡꯌꯥ ꯌꯥꯗꯕ ꯋꯥꯅꯤ
ꯎꯝ ꯇꯨꯝꯊꯣꯛꯑꯣ ꯑꯗꯨꯗꯤ ꯅꯪ ꯀꯩꯀꯩꯅꯣ ꯆꯥꯔꯛꯑꯝꯅꯤ ꯍꯥ ꯖꯥꯠ ꯖꯥꯠ
ꯑꯁꯤ ꯁꯤꯡꯖꯨ ꯈꯪꯛꯇꯥ ꯆꯥꯏꯗ
ꯍ
ꯑꯈꯣꯏꯗꯣ ꯏꯃꯥꯗꯣ
ꯎꯝ
ꯄꯩꯁꯥ ꯂꯩꯇꯦ ꯍꯥꯏꯌꯦꯕꯀꯣ
ꯑꯣ
ꯑꯁꯤꯗꯒꯤ ꯑꯁꯤ ꯑꯁꯤꯗ ꯂꯥꯛꯄꯥꯎꯕ ꯄꯩꯁꯥ ꯕꯔꯥꯒꯤꯁꯨ ꯄꯩꯁꯥ ꯂꯩꯇꯦ ꯍꯥꯏꯕꯅꯦꯕ ꯑꯗꯨ ꯑꯣꯏꯔꯁꯨ ꯏꯆꯦꯅ ꯑꯁ ꯅꯨꯡꯉꯥꯏꯇꯦ ꯑꯗꯨꯝ ꯑꯩꯈꯣꯏ ꯎꯝ ꯁꯨꯡꯆꯠ ꯆꯠꯄ ꯐꯪꯗꯦ ꯑꯗꯨꯅ ꯆꯠꯀꯦ ꯍꯥꯏꯕ ꯕꯔꯥ ꯈꯛꯇꯪ ꯄꯨꯔ ꯁꯤꯡꯖꯨꯒꯛꯇꯪ ꯆꯥꯅ ꯄꯩꯁꯥ ꯄꯤꯔꯛꯑꯦ
ꯌꯨꯝꯗꯒꯤꯗꯤ ꯎꯝ
ꯄꯩꯁꯥꯗꯨꯁꯨꯅꯦ ꯂꯨꯄꯥ